ꯑ ꯇꯥꯥꯏꯔꯦ ꯇꯥꯔꯦ
ꯇꯥꯔꯕ
ꯑ ꯇꯥꯔꯦ
ꯎꯝ ꯌꯥꯕꯣ ꯃꯥꯂꯀꯣ ꯅꯈꯣꯟꯗ
ꯑ ꯋꯥꯕꯒꯤꯗꯤ ꯅꯠꯇꯦ ꯍꯧꯅ ꯉꯥꯡ ꯌꯥꯗꯔꯣꯏ ꯇꯞꯅ ꯉꯥꯡꯕꯣꯏꯁꯦ ꯃꯌꯥꯝ ꯂꯣꯏ ꯇꯨꯝꯅꯈ꯭ꯔꯦ ꯑꯗꯨꯒꯤꯅꯤ
ꯑꯣ ꯇꯗꯣ ꯌꯥꯝ ꯐꯔꯦ
ꯑ
ꯑꯗꯣ ꯑꯩꯅ ꯑꯗꯨꯝ ꯉꯥꯡꯕꯁꯤ ꯑꯗꯨꯝ ꯇꯥꯕ ꯅꯠꯇ꯭ꯔꯣ
ꯈꯍꯤꯇꯥ ꯑꯦꯁ
ꯑꯣ ꯁꯤꯗ ꯍꯦꯟꯅ ꯀꯟꯅ ꯉꯥꯡꯉꯗꯤ ꯑꯩꯁꯦ ꯁ꯭ꯋꯥꯏ ꯍ꯭ꯋꯥꯏꯗ ꯏꯊꯟꯇ ꯎꯔꯥꯎ ꯊꯔꯥꯎ ꯂꯩꯗꯣꯔꯔꯕ ꯑꯩꯈꯣꯏ ꯂꯩꯀꯥꯏ ꯂꯣꯏ ꯇꯨꯝꯅꯈ꯭ꯔꯦꯕ
ꯎꯝ ꯃꯃꯕꯗꯤ
ꯑꯧ ꯃꯣꯏꯁꯨ ꯇꯨꯝꯈ꯭ꯔꯦ ꯀꯨꯏꯔꯦ
ꯃꯃꯥ ꯒꯕꯥ ꯇꯨꯝꯈ꯭ꯔꯦ
ꯎꯝ ꯃꯣꯏ ꯂꯣꯏ ꯇꯣꯡꯈ꯭ꯔꯦ
ꯎꯝ ꯌꯥꯝꯅ ꯅꯨꯡꯉꯥꯏ ꯑꯗꯨꯒ ꯑꯃ ꯃꯥꯗꯦ
ꯑꯗꯨꯝ ꯈꯔꯦ ꯉꯁꯥꯏ ꯉꯁꯥꯏ ꯑꯩꯅ ꯀꯣ ꯂꯤꯛ ꯐꯦꯡꯕ ꯀꯥꯟꯗꯣ
ꯑꯥ
ꯑꯗꯨꯝ ꯀꯥꯟꯗ ꯃꯥ ꯉꯥꯏꯍꯥꯛ ꯋꯥꯋꯥꯛꯀꯤꯡ ꯆꯠꯂꯨꯔꯦ ꯑꯗꯨꯒ ꯍꯜꯂꯛꯑꯀꯥꯟꯗ ꯏꯔꯨꯛ ꯐꯖꯅ ꯂꯨꯊꯣꯛꯑꯒ ꯇꯨꯝꯈ꯭ꯔꯦꯕ
ꯍꯗꯃ
ꯎꯝ ꯐꯖꯅ ꯇꯨꯝꯈ꯭ꯔꯦ
ꯐꯖꯅ
ꯎꯝ ꯐꯖꯅ
ꯍ ꯈꯨꯟꯗꯥꯔꯤ ꯌꯥꯝ ꯅꯨꯡꯉꯥꯏꯀꯣ ꯅꯪꯒꯤꯁꯦ
ꯊꯥꯏꯖꯅꯔꯦ ꯐꯖꯅ ꯍꯥꯏꯔꯗꯤ ꯅꯪꯗꯤ ꯐꯖꯅ ꯍꯣꯏꯅꯤꯁꯨ ꯐꯣꯟ ꯇꯧꯕ ꯌꯥꯅꯤ ꯑꯗꯨꯗꯤ
ꯍꯔ ꯐꯖꯅ ꯇꯧꯋꯦ
ꯑꯠꯇꯩ ꯍꯥꯏꯗꯤ ꯃꯕ ꯃꯃꯥ ꯕꯕꯥꯒꯗꯣ
ꯎꯝ
ꯇꯥꯕ꯭ꯔꯣ
ꯇꯥꯏꯌꯦ ꯇꯥꯏꯌꯦ
ꯃꯃꯥꯒ ꯕꯕꯥꯅ ꯐꯖꯅ ꯇꯨꯝꯃꯗꯤ ꯑꯩꯈꯣꯏꯅ ꯀꯣꯜ ꯇꯧꯕꯁꯨ ꯐꯖꯅ ꯗꯨꯝ ꯐꯖꯅ ꯉꯥꯡꯅꯕ ꯌꯥꯅꯦ ꯆꯨꯝꯗ꯭ꯔꯣ
ꯎꯝ ꯎꯝ ꯎꯝ ꯆꯨꯝꯃꯦ ꯆꯨꯝꯃꯦ
ꯐꯖꯅ ꯍꯥꯏꯔꯦ ꯆꯨꯝꯅ ꯐꯖꯅ ꯍꯥꯏꯕꯗꯣ ꯎꯍꯨꯝ ꯎꯝ ꯑꯩꯗꯤ ꯑꯍꯟ ꯈꯔ ꯑꯣꯏꯔꯕꯅꯤꯅ ꯉꯁꯥꯏ ꯉꯝꯗꯣ
ꯑꯥ
ꯁꯣꯝꯅ ꯉꯥꯡ ꯀꯥꯏꯒ ꯑꯣ ꯀꯥ ꯉꯪ ꯏꯔꯣ ꯀꯔꯤ ꯌꯦꯟꯁꯥꯡ ꯆꯥꯔꯕꯣ ꯍꯥꯏꯁꯤ꯭ꯔꯣ
ꯑ ꯑꯃꯨꯛꯀ ꯈꯨ ꯍꯥꯏꯔꯣ
ꯍꯣꯏꯅꯦ ꯑꯁ ꯀꯥꯏꯩꯅꯣ
ꯆꯤꯛꯀꯟ ꯆꯥꯔꯦꯒꯁꯤꯗꯤ
ꯍ ꯆꯀꯟ ꯆꯥ ꯑꯗꯨꯣ ꯆꯛꯟ ꯆꯥꯞꯗꯣ ꯀꯔꯤ ꯀꯔꯤ ꯄꯤꯁ ꯆꯥꯕ꯭ꯔꯣ
ꯄꯤꯁꯁꯦ ꯎꯞ ꯃꯉꯛ ꯑꯇꯩꯗꯤ ꯂꯣꯏ ꯆꯥꯏꯑꯕꯀꯣ ꯃꯉꯛꯀ ꯃꯀꯣꯛꯀ ꯈꯛ ꯆꯥꯗꯦ
ꯃꯪꯉꯛ ꯕꯣꯗꯤ ꯑꯩꯁꯨ ꯆꯥꯗꯤꯌꯦ ꯍꯦ ꯍꯦ
ꯑꯩꯈꯣꯏ ꯅꯤꯅꯦꯗꯤ ꯃ ꯃꯉꯛ ꯌꯥꯝ ꯄꯥꯝꯃꯦ ꯃꯉꯛꯀ ꯃꯁꯥꯒ ꯌꯥꯝ ꯄꯥꯝꯃꯦꯕ ꯑꯗꯨꯃꯥꯏꯅ ꯄꯥꯝꯕ ꯂꯩꯗꯅ ꯑꯗꯨꯒꯤ
ꯑꯣ ꯏꯃꯤ ꯅ ꯑꯥꯇꯣ ꯍꯥꯏ ꯅꯤ ꯃꯉꯛ ꯆꯥꯗꯕꯗꯣ ꯆꯤꯀꯟꯒꯨꯝꯕ ꯆꯥꯕꯝꯗꯝꯗꯨ
ꯎꯝ
ꯃꯪꯉꯛꯀ ꯆꯥꯗ꯭ꯔꯗꯤ ꯑꯁ ꯆꯤꯛꯀꯟ ꯆꯥꯗꯦ ꯃꯣꯏ ꯈꯜ ꯃꯣꯏ ꯍꯥꯏꯌꯦ ꯑꯁꯦꯡꯕ
ꯎꯝ
ꯑꯁꯦꯡꯕꯅꯦ ꯑꯩꯍꯥꯏꯕꯗꯣ ꯃꯪꯉꯛꯀ ꯆꯥꯗꯕꯗꯣ
ꯍꯣꯏ
ꯃꯉꯛꯀ ꯃꯀꯣꯛ ꯆꯥꯗ꯭ꯔꯗꯤ ꯅꯠꯇꯦ ꯃꯤ ꯑꯃꯅ ꯃꯀꯣꯛ ꯃꯉꯗꯣ
ꯑꯥ
ꯃꯪꯉꯛꯗꯣ ꯆꯥꯗ꯭ꯔꯗꯤ ꯑꯩ ꯆꯤꯛꯀꯟ ꯆꯥꯕꯁꯤ ꯈꯪꯗꯦ ꯍꯥꯏ ꯍꯥꯏꯌꯦ
ꯑꯗꯨꯒ ꯃꯤ ꯑꯃꯅ ꯍꯥꯏꯕꯗꯣ
ꯑꯪ
ꯃꯤꯅ ꯍꯥꯏꯕ ꯑꯃ ꯍꯥꯏꯅꯨ ꯃꯀꯣꯛ ꯆꯥꯗ꯭ꯔꯗꯤꯀꯣ
ꯎꯝ
ꯆꯤꯛꯀꯟ ꯆꯥꯕ ꯈꯪꯗꯦ ꯍꯥꯏꯌꯦ ꯀꯔꯤ ꯃꯍꯥꯎ ꯂꯩꯕ ꯖꯥꯠꯂꯣ
ꯈꯪꯗꯦꯕꯣ ꯌꯥꯝ ꯄꯥꯝꯅ ꯆꯥꯏ ꯃꯣꯏꯗꯤ
ꯎꯝ ꯅꯪꯁꯨ ꯄꯥꯝꯗ꯭ꯔꯣꯗꯣ ꯆꯥꯕꯗꯣ
ꯑꯩꯗꯤ ꯄꯥꯝꯗꯦ
ꯑꯁ ꯅꯪꯁꯦ ꯑꯩ ꯄꯥꯝꯗꯕ ꯈꯛꯇꯪ ꯍꯥꯏꯔꯛꯑꯦꯅ ꯇꯟꯕꯨ ꯇꯜꯂꯤꯗ ꯁꯦꯡꯕ
ꯎꯨꯝ ꯎꯝ
ꯑꯗꯤ ꯃꯪꯉꯛꯀ ꯃꯪꯒꯜꯗꯣ
ꯎꯝ
ꯈꯪꯗꯦ ꯃꯣꯏꯅ ꯍꯥꯏꯗꯣ ꯃꯉꯥꯒꯤ ꯑꯦꯛꯁꯄ꯭ꯂꯦꯟ ꯇꯧꯕꯗꯣ
ꯑꯥ
ꯃꯣꯏ ꯅꯅꯥ ꯌꯗ ꯀꯔꯤꯦ ꯍꯥꯏꯖ꯭ꯔꯥ ꯑꯁꯤ ꯃꯐꯩꯒꯟꯒ ꯀꯌꯥ ꯀꯔꯤ ꯃꯐꯥꯏꯒꯟꯒ ꯑꯗꯨꯒꯨꯝꯕꯗꯩ ꯑꯗꯨꯗꯤ ꯍꯥꯎꯋꯦ ꯑꯗꯨꯣ ꯃꯍꯥꯎ ꯂꯩꯗꯤ ꯍꯥꯏꯌꯦꯦ
ꯑꯣ
ꯑꯗꯨꯒ ꯃꯉꯛ ꯃꯉꯛꯇꯣ
ꯑꯥ
ꯃꯪꯉꯛ ꯇ ꯀꯔꯤ ꯍꯥꯏꯖ꯭ꯔꯥ ꯃꯉꯥꯛꯇꯨ ꯅꯅꯥꯈ꯭ꯔꯦ ꯍꯥꯏꯁꯤꯔꯥ ꯃꯔꯨꯗꯣ ꯌꯥꯎꯕꯗꯣ ꯃꯔꯨꯁꯨ ꯌꯥꯎꯋꯦꯍꯦ ꯑꯗꯨꯒ ꯑꯁꯤ ꯀꯔꯤ ꯍꯥꯏꯁꯤꯔꯥ
ꯃꯔꯨꯗꯣ ꯁꯥꯏꯕ ꯃꯔꯨꯗꯣ ꯁꯥꯏꯕ ꯅꯨꯡꯉꯥꯏ ꯍꯥꯏꯔꯥꯕ ꯃꯣꯏ ꯍꯥꯏꯗꯣ
ꯍꯣꯏꯅꯦ ꯑꯗꯨꯒ ꯀꯔꯤ ꯍꯥꯏꯁꯤꯔꯥ ꯄ꯭ꯂꯦꯖ ꯇꯣ
ꯑꯥ ꯃꯇꯣꯡꯗꯣ
ꯑꯧ ꯕꯇꯣꯡꯗꯣꯡ
ꯑꯥ
ꯑ ꯑꯥ ꯑꯗꯨꯁꯨ ꯅꯪ ꯑꯁ ꯅꯪ ꯐ꯭ꯂꯦꯁ ꯍꯥꯏꯗꯣ ꯑꯃꯨꯛꯀ ꯍꯥꯏꯔꯣ ꯑꯦꯅꯪ ꯀꯔꯤ ꯍꯥꯏꯕ꯭ꯔ ꯍꯧꯖꯤꯛꯗꯣ ꯃꯔꯨꯒ ꯑꯣ ꯃꯇꯣꯡꯗꯣ ꯎꯝ ꯃꯇꯣꯡꯁꯨ ꯌꯥꯎꯋꯦ ꯁꯔꯨꯁꯨ ꯌꯥꯎꯦ ꯍꯥꯏꯕꯗꯣ
ꯑꯥ
ꯑꯗꯨꯒꯤ ꯍꯥꯎꯗꯣ ꯍꯥꯎꯋꯦ ꯍꯥꯏꯌꯦ ꯃꯣꯏꯁꯦ ꯍꯥꯏꯕꯤꯌꯨ
ꯍꯣꯏ ꯍꯣꯏ ꯃꯤ ꯈꯔ ꯑꯃꯗꯤ ꯆꯤꯛꯀꯟ ꯆꯥꯕ ꯃꯇꯝꯗ ꯃꯔꯨ ꯈꯛꯇꯪ ꯆꯥꯕ ꯃꯔꯨ ꯌꯥꯝ ꯄꯥꯝꯖꯕ ꯃꯤꯁꯨ ꯂꯩꯅ ꯃꯔꯨ ꯌꯥꯎꯕ ꯉꯥꯛꯇ ꯆꯥꯒ ꯍꯥꯏꯕ ꯑꯗꯩ ꯀꯥꯡꯕꯨꯨꯗꯨꯅ ꯑ ꯀꯥꯡ ꯎꯝ
ꯅꯪ ꯑꯗꯨ ꯀꯔꯤ ꯀꯔꯤ ꯄꯥꯝꯗꯅꯣꯅꯦ
ꯑꯩ ꯃꯉꯛꯀꯤ ꯖꯒꯥꯗꯣ ꯈꯛꯇꯪ ꯄꯥꯝꯗꯣꯏꯅꯤ ꯑꯇꯩ ꯁꯔꯨꯗꯤ ꯆꯥꯏꯌꯦ ꯑꯩꯁꯨ
ꯎꯝ ꯑ ꯑꯩꯁꯤꯅ ꯇꯟꯕ ꯅꯪ ꯍꯥꯏ ꯑꯩꯕꯨꯗꯤ ꯍꯥꯏ ꯄꯥꯝꯕꯗꯣ
ꯎꯝ
ꯁꯤꯅ ꯕꯍꯗꯤ ꯀꯔꯤ ꯌꯥ ꯍꯥꯏꯖ꯭ꯔꯥ ꯁꯥꯟ ꯑ ꯃꯣꯏꯒꯤꯗꯣ ꯇꯥꯕ꯭ꯔꯣ
ꯑꯣ ꯍꯧꯔꯝꯒꯅꯤ ꯇꯥꯏꯌꯦ ꯇꯥꯏ ꯍꯧꯔꯝꯒꯅꯤ ꯍꯧꯔꯝꯒꯅꯤ
ꯎꯝ ꯑꯗꯨꯕꯨ ꯀꯔꯤ ꯑꯩꯅ ꯄꯥꯝꯁꯤꯁꯤ ꯆꯤꯛꯟ ꯋꯤꯤꯡꯁ
ꯎꯝ
ꯍꯥꯏꯗꯤ ꯑꯗꯨ ꯈ꯭ꯋꯥꯗꯒꯤ ꯄꯥꯝꯃꯦꯕ
ꯄꯅꯤ
ꯃꯔꯨꯁꯨ ꯂꯩꯌꯦ ꯑꯗꯨꯕꯨ ꯀꯔꯤ ꯍꯥꯏꯁꯤꯔꯥ
ꯍꯗꯕꯨ ꯄꯌꯥꯁ ꯋꯥ
ꯀꯔꯤꯅꫭ ꯍꯣꯏ ꯃꯟꯇꯣꯡꯁꯨ ꯌꯥꯎꯋꯤ ꯑꯗꯨ
ꯍꯨꯏ ꯃꯇꫭꯡꯁꯨ ꯌꯥꯎꯋꯦ ꯑꯗꯨ
ꯇꯥꯕ꯭ꯔꯥ
ꯇꯥꯕꯔꯥ ꯇꯥꯏꯌꯦ ꯇꯥꯏꯌꯦ
ꯅꯈꯣꯟꯁꯤ ꯌꯥꯝꯅ
ꯅꯈꯣꯟꯁꯤ ꯌꯥꯝꯅ ꯄꯤꯛꯏ ꯉꯁꯤ ꯀꯔꯤꯅꯣ ꯑꯣ ꯍꯣꯏ ꯊꯦꯡꯖꯤꯜꯂꯛꯄꯒꯤ ꯑꯩꯁꯦ ꯀꯟꯅꯥ ꯉꯥꯡꯕ ꯌꯥꯗꯕ ꯑꯗꯨꯒꯤꯅꯤꯗꯥ
ꯎꯝꯝ ꯉꯁꯤ ꯊꯔ ꯑꯗꯨꯝ ꯄꯥꯏ ꯉꯁꯤ ꯊꯔꯛꯕꯗꫭ ꯑꯩ ꯅꯪꯒꯤ ꯑꯩ ꯅꯉꫭꯟꯗꯥ ꯊꯥꯔꯛꯄ꯭ꯔꯣ
ꯎꯝꯝ ꯊꯥꯔꯛꯑꯦ ꯊꯥꯔꯛꯑꯦ꯫ ꯑꯩ ꯄꯥꯔ°ꯗ
ꯣ ꯑ
ꯎꯝꯝ
ꯑꯗꯨꯅꯦ ꯑꯩꯈꯣꯏꯅꯤ ꯄꯨꯔꯥ ꯈꯪꯅꯕꯕꯅꯤꯀꯣ ꯍꯧꯖꯤꯛꯇꯤꯀꯣ ꯀꯁꯦ ꯎꯝ ꯌꯥꯝ ꯍꯥꯏꯌꯦ
ꯎ ꯅꯪꯁꯨ ꯍꯩꯗ
ꯅꯪꯅ ꯍꯦꯟꯅ ꯍꯩꯔꯛꯏ ꯑꯁꯦꯡꯕ
ꯍ ꯍ
ꯍꯥꯏꯕꯗꯤ ꯅꯪ ꯅꯝꯗꯝꯝꯗꯣ ꯑꯞ꯭ꯔꯣ
ꯇꯥꯏꯌꯦ ꯇꯥꯏꯌꯦ
ꯎꯝ ꯈꯣꯟ ꯌꯦꯖꯟꯒꯁꯤꯗꯤ ꯌꯥꯝꯅ ꯐꯖꯩꯀꯣ
ꯍ ꯍ ꯍ ꯍ
ꯎꯝ ꯂꯥꯏꯔꯤꯛꯀꯗꯤ ꯄꯥꯔꯣꯏ꯭ꯔꯣ ꯈꯣꯝꯖꯦꯅꯒ ꯐꯖꯩꯒꯥꯏ ꯍꯥꯏꯕꯤ ꯌꯨꯝꯝꯗꯗ ꯅꯪ ꯂꯥꯏꯔꯤꯛꯀꯥ ꯄꯥꯔꯝꯃꯣꯏꯀꫭ ꯅꯪ
ꯍꯥ
ꯅꯪꯗꯤ ꯄꯥꯔꯣꯏꯗ꯭ꯔꯣ
ꯂꯣꯏꯈꯤꯗꯥ ꯉꯥꯏꯔꯤꯕꯅꯤꯅ ꯂꯥꯏꯔꯤꯛꯇꯤ ꯍꯧꯖꯤꯛꯇꯤ ꯈꯔꯥ ꯄꯥꯈꯤꯔꯣꯏꯒꯦ꯫
ꯔꯥꯏꯔꯤꯛꯀꯥ ꯄꯥꯔꯗꯤ ꯄꯅꯤꯡꯗꯕꯗꯣ ꯑꯦꯛꯖꯥ ꯂꯣꯏꯕꯥ ꯅꯨꯃꯤꯠꯇꯒꯤ ꯄꯅꯤꯡꯗ ꯕꯅꯤꯗ
ꯑꯧ ꯑꯦꯛꯖꯥꯝ ꯂꯣꯏꯈ꯭ꯔꯗꯤ ꯄꯥꯅꯤꯡꯗꯦ꯫
ꯎꯝ ꯅꯪꯗꯤ ꯀꯔꯤ ꯍꯥꯏꯁꯤꯔꯥ ꯔꯥꯏꯔꯤꯛꯀꯥ ꯄꯥꯅꯤꯡꯗ°ꯅꯥ ꯕꯤꯁꯥꯗꯤ ꯌꯥꯝ ꯇꯥꯎꯔꯝꯅꯤ ꯀꯩꯅꯣ
ꯍꯨꯝ ꯍꯨꯝ ꯎꯝꯝ
ꯃꯤꯁꯟꯒꯁꯤ ꯌꯥꯝꯅ ꯅꯂꯛ ꯅ ꯅ ꯊꯣꯛꯂꯛꯛꯇ꯭ꯔꯥ ꯌꯥꯝꯅ ꯌꯥꯝ ꯆꯥꯎꯔꯝꯕꯗꯣ ꯂꯥꯁꯇꯥ꯫
ꯍꯣꯏ ꯑꯗꯨꯃꯥꯏꯅ ꯇꯧꯔꯝꯗꯧ ꯃꯥꯜꯂꯦ ꯍꯥꯏꯔꯤꯔꯕꯥ
ꯑꯁꯦꯡꯕꯥ ꯑꯣꯏꯅꯤ ꯀꯅꯥ ꯄꯥꯝꯗꯕ ꯂꯩꯕꯔꯅꯦ
ꯑꯥꯍꯥ
ꯌꯥꯝ ꯂꯣꯅ ꯉꯥꯡꯂꯤꯔꯣ ꯅꯪꯕꯣ
ꯌꯥꯝ ꯀꯟꯅ ꯂꯣꯟꯅ ꯉꯥꯡꯕꯗꯤ ꯅꯠꯇꯦꯗꯥ ꯑꯗꯨꯝ ꯆꯥꯡ ꯑꯃꯗ ꯑꯗꯨꯝ ꯉꯥꯡꯉꯤꯅꯦ꯫
ꯎꯝꯝ ꯈꯣꯟꯗꯣ ꯅꯪ ꯍꯥꯏꯔꯛꯄꯗꯣ ꯇꯥꯕ꯭ꯔꯥ
ꯀꯩꯗꯧꯔꯕ ꯇꯥꯏ ꯀꯩꯗꯧꯔꯕ ꯈꯣꯟꯗꯣ
ꯎꯝ ꯇꯥꯏ
ꯇꯞꯊꯩ ꯍꯥꯏꯔꯕ
ꯌꯥꯝꯅ
ꯌꯥꯝ ꯄꯤꯛꯊꯈ꯭ꯔꯦ ꯍꯥꯏꯔꯕ
ꯄꯤꯛ ꯊꯥꯕ ꯃꯇꯝꯗ ꯀꯔꯤ ꯍꯥꯏꯁꯤꯔꯥ ꯌꯥꯝꯅ ꯀꯔꯤ ꯍꯥꯏꯁꯤꯔꯥ ꯐꯖꯅ ꯉꯥꯡꯕꯗꯣ ꯐꯖꯥꯟꯅ ꯀꯔꯤ ꯍꯥꯢꯁꯤꯔ ꯃꯈꯣꯟꯗꯣ ꯉꯁꯥꯏ ꯊꯦꯟꯅꯔꯝꯕꯗꯣ ꯐꯖꯅ ꯇꯥꯕ ꯅꯨꯡꯉꯥꯏꯕꯗꯣ ꯎꯝ ꯌꯥꯝꯅ ꯍꯩꯅ ꯉꯥꯡ ꯃꯥꯅꯤ ꯍꯥꯏꯕꯅꯤꯗ
ꯇꯥꯏꯌꯦ ꯇꯥꯢꯌꯦ
ꯌꯥꯝꯅ ꯍꯩꯅ ꯉꯥ
ꯍꯥ ꯍꯥ ꯑꯣ ꯍꯥ ꯍꯥ ꯍ
ꯁꯤ ꯌꯥꯝ ꯀꯔꯤ ꯍꯥꯢꯁꯤꯔ ꯆꯥꯎ
ꯀꯩ ꯍꯥꯏꯕ ꯍꯧꯖꯤꯛꯀꯤꯗꯣ ꯑꯀꯣꯟꯕꯒꯤꯗꯣ ꯄꯠ ꯄꯠ ꯇꯠꯈ꯭ꯔꯦ ꯍꯜꯂꯣ꯫
ꯏꯃꯥ ꯑꯩꯉꯣꯟꯗꯗꯤ ꯈꯔ ꯄꯠ ꯄꯠ ꯇꯠꯂꯦ ꯅꯪꯒꯤꯁꯦ ꯍꯜꯂꯣ꯫
ꯁ
ꯑꯣ ꯑꯣ ꯍꯧꯖꯤꯛꯇꯤ ꯇꯥꯔꯛꯑꯦ ꯍꯧꯖꯤꯛꯇꯤ ꯇꯥꯔꯦ ꯉꯁꯥꯏꯒꯤ ꯑꯣ ꯇꯥꯔꯦ ꯇꯥꯔꯦ ꯇꯥꯔꯦ
ꯍꯥꯏ ꯑꯗꯨꯣ ꯑꯩꯗꯣ ꯑꯩ ꯐꯣꯟ ꯗꯣ ꯇꯥꯕ꯭ꯔꯣ ꯇꯥꯕꯤꯔꯤꯕꯣ ꯇꯥꯕ꯭ꯔꯣ ꯑ